ꯍꯜꯂꯣ
ꯍꯜꯂꯣ
ꯎꯝ ꯇꯥꯔꯕ ꯃꯌꯦꯛ ꯁꯦꯡꯅ ꯎꯝ
ꯀꯩ ꯇꯧꯔꯝꯃꯤꯅꯣ
ꯀꯩꯗꯧꯔ ꯑꯩꯁꯨ ꯁꯨꯝ ꯂꯩꯔꯝꯕꯅꯦ ꯅꯪꯗꯤ
ꯑꯣ ꯅꯪ ꯅꯥꯕ ꯈꯔ ꯐꯔꯕꯣ
ꯎꯝ ꯈꯔ ꯐꯔꯦ
ꯑꯣ ꯀꯩ ꯑꯣꯏꯅ ꯉꯝꯗ꯭ꯔꯤꯅꯣꯕ ꯑꯩꯔꯣ ꯑꯩ ꯀꯩꯅꯣ ꯇꯧꯔꯒ ꯀꯩꯅꯣ ꯑ ꯕ꯭ꯔꯦꯛꯐꯥꯁ ꯆꯥꯔꯒ ꯁꯨꯝ ꯐꯝꯃꯝꯃꯤꯅꯦ ꯑꯩ ꯀꯩ ꯀꯩꯅꯣ ꯊꯕꯛ ꯈꯔ ꯁꯨꯝ ꯏꯔꯝꯕ ꯍꯥꯏꯇꯥꯔꯦ ꯀꯩꯅꯣꯝꯈꯛ
ꯎꯝ
ꯅꯪꯗꯤ ꯀꯩ ꯇꯧꯔꯝꯃꯤꯅꯣ
ꯑꯩꯁꯨ ꯁꯨꯝ ꯂꯩꯔꯝꯕꯅꯦ ꯅꯥꯕ ꯈꯔ ꯐꯔꯦ ꯍꯛꯆꯥꯡ ꯈꯔ ꯅꯨꯡꯉꯥꯏꯔꯦ ꯅꯨꯡꯉꯥꯏꯕꯨꯗꯤ ꯑꯗꯨ ꯄꯨꯔꯥ ꯐꯕꯗꯤ ꯑꯣꯏꯗ꯭ꯔꯤ
ꯑꯣ ꯑꯗꯨ ꯀꯩꯅꯣ ꯍꯤꯗꯥꯛꯇꯤ ꯆꯥꯕ ꯅꯠꯇ꯭ꯔꯣ
ꯆꯥꯔꯤ ꯆꯥꯔꯤ
ꯂꯣꯛ ꯇꯧꯔꯤꯔꯥ ꯅꯠꯇ꯭ꯔꯒꯅ ꯀꯩꯅꯣ ꯂꯥꯏꯍꯧ ꯁꯥꯏꯔꯥ ꯀꯃꯥꯏꯅ ꯇꯧꯔꯤꯅꯣꯕ
ꯅꯠꯇꯦꯗꯤ ꯕꯤ ꯄꯤ ꯂꯣ ꯑꯣꯏꯕꯒꯤ
ꯕꯤꯄꯤ ꯂꯣ ꯑꯣꯏꯕꯒꯤ
ꯎꯝ
ꯎ ꯑꯗꯨꯗꯤ ꯀꯩꯅꯣ ꯇꯧꯁꯜꯂꯣ ꯑꯗꯨꯗꯤ ꯈꯔ ꯆꯥꯥꯁꯜꯂꯛꯣ ꯆꯥꯥꯁꯜꯂꯛꯑꯣ ꯃꯍꯤꯒꯨꯝꯕ ꯈꯔ ꯊꯛꯑꯣ ꯆꯥꯎꯃꯟꯅ ꯂꯣꯏꯔꯦ ꯀꯩꯅꯣ ꯆꯥꯕꯅꯗꯤ ꯌꯥꯔꯣꯏꯌꯦ ꯍꯥꯏꯗꯤ ꯆꯥꯛꯀꯨꯝꯕ ꯆꯥꯗꯕ ꯃꯍꯨꯠꯇꯅꯦ ꯍꯥꯏꯗꯤ ꯆꯥꯛꯁꯨ ꯆꯥꯛ ꯆꯥꯒꯅꯨ ꯍꯥꯏꯕ ꯅꯠꯇꯦ ꯑꯗꯨꯗꯤ ꯀꯩꯅꯣ ꯇꯧꯁꯜꯂꯣ ꯑꯗꯨꯝ ꯃꯍꯤꯒꯨꯝꯕ ꯀꯩꯅꯣ ꯀꯣꯀꯣꯅꯠ ꯋꯥꯇꯔꯒꯨꯝꯕ ꯂꯩꯗꯅꯀꯣ ꯑꯗꯨꯝꯕꯗꯣ ꯈꯔ ꯊꯛꯆꯤꯜꯂꯣ
ꯏꯁꯩꯩꯅꯦ ꯁꯩ ꯎꯝꯍꯨꯝ ꯃꯔꯛꯇ ꯑꯩꯗ ꯁꯨꯝ ꯕꯤꯄꯤꯤ ꯂꯣꯏꯕ ꯍꯛꯆꯥꯡ ꯐꯣꯟꯗꯕꯗꯣ
ꯑꯥꯎ
ꯎꯝ ꯈꯤꯇꯪ ꯑꯗꯨꯒꯨꯝꯕ ꯏꯂꯦꯛꯇ꯭ꯔꯣꯂꯥꯏ ꯇꯧꯕꯗꯣ ꯐꯛꯇ ꯋꯥꯅꯤ ꯑꯗꯨꯗ ꯑꯗꯨꯝ
ꯑꯣ ꯑꯗꯣ ꯑꯦꯂꯦꯛ ꯊꯦꯇ꯭ꯔꯣꯂꯥꯏꯠꯇꯨꯅꯦ ꯑꯗꯨꯗ ꯊꯛꯆꯜꯂꯣꯕ ꯑꯗꯨꯅ ꯈ꯭ꯋꯥꯏ ꯐꯕꯅꯦ ꯆꯥꯛꯇꯨꯁꯨ ꯆꯥꯋꯣ ꯑꯗꯨꯒ ꯑꯗꯨꯝ ꯑꯍꯥꯎꯕ ꯈꯔ ꯆꯥꯛꯁꯜꯂꯨ ꯀꯩꯗꯧꯔꯒꯦ ꯑꯩꯕꯤꯄꯤꯤꯜꯂꯣ ꯑꯣꯏꯕꯩꯕꯨ ꯕꯤ ꯄꯤ ꯂꯣ ꯑꯣꯏꯕꯁꯤꯗ ꯍꯥꯏꯀꯠꯄ ꯋꯥꯏꯦ ꯕꯤꯄꯤꯤ ꯀꯩꯅꯣ ꯑꯣꯏꯕꯁꯤ ꯁꯤꯅꯦ ꯋꯥꯡꯕꯁꯤꯅꯦ ꯅꯦꯝꯊꯕ ꯋꯥꯔꯤꯁꯦ
ꯎꯝ
ꯑꯗꯨ ꯅꯪ ꯆꯥꯛꯇꯤ ꯆꯥꯔꯕꯣ
ꯄꯁꯥꯗꯦ
ꯑꯣ ꯀꯩꯅꯣ ꯊꯦꯡꯗ꯭ꯔꯤꯔꯣ ꯀꯩꯅꯣꯗꯗꯤ ꯑꯩꯈꯣꯏ ꯌꯨꯝ ꯂꯣꯝꯗꯗꯤ ꯊꯦꯡꯅꯔ ꯍꯧꯖꯤꯛ ꯄꯨꯡ ꯀꯩꯅꯣ ꯇꯥꯁꯜꯂꯛꯑꯦ
ꯊꯦꯡꯉꯦ ꯉꯁꯥꯏꯒꯤ ꯀꯩꯅꯣ ꯇꯧꯔꯦ ꯑꯦꯛꯁꯔꯁꯥꯏꯁ ꯀꯩꯀꯥ ꯇꯧꯕ ꯑꯗꯨꯒ ꯁꯦꯛ ꯅꯨꯡ ꯈꯔ ꯊꯛꯄ
ꯑꯦ ꯀꯩꯅ ꯅꯨꯣ ꯀꯩꯅꯣ ꯀꯩꯅꯣ ꯂꯣꯛꯑꯣꯏ ꯍꯥꯏꯔꯒ ꯑꯃꯨꯛꯀ ꯑꯃꯨꯛ ꯀꯩꯅꯣ ꯇꯧꯔꯤꯕ ꯍꯛꯆꯥꯡ ꯁꯥꯖꯟ ꯇꯧꯔꯤꯕ
ꯎꯝ ꯌꯥꯝ ꯅꯠꯇꯦꯗ ꯇꯦꯛ ꯇꯦꯛ
ꯑꯦ ꯑꯗꯨꯗꯤ ꯇꯧꯔꯨꯅꯨꯍ ꯑꯗꯨ ꯑꯣꯏꯗꯤ ꯑꯃꯨꯛꯀ ꯍꯦꯟꯅ ꯀꯩꯅꯣ ꯇꯧꯈ꯭ꯔꯅꯤ ꯁꯣꯟꯊꯈ꯭ꯔꯅꯤ
ꯈ ꯀꯪ ꯈꯜꯂꯤ ꯌꯥꯝꯅ ꯐꯥꯎ ꯆꯤꯟꯊꯛ
ꯏꯁꯤꯡꯁꯨ ꯌꯥꯝ ꯊꯛꯑꯣ ꯏꯁꯤꯡꯁꯨ ꯑꯗꯒꯤ ꯃꯍꯤ ꯀꯩꯅꯣ ꯊꯛꯆꯜꯂꯣ ꯍꯧꯖꯤꯛ ꯀꯩꯅꯣꯗꯣ ꯑꯗꯨꯗꯤ ꯉꯁꯤꯗꯤ ꯑꯗꯨꯝ ꯅꯪ ꯌꯨꯝꯗ ꯑꯗꯨꯝ ꯂꯩꯇꯥꯔꯦꯅ ꯄꯣꯊꯥꯔꯒ
ꯎꯝ ꯂꯩꯒꯗꯕꯅꯦ
ꯍ ꯍ
ꯅꯪꯗꯤ ꯊꯕꯛ ꯊꯕꯛ ꯆꯠꯊꯣꯛꯇꯣꯏꯔꯥ
ꯑꯩ ꯉꯁꯤꯗꯤ ꯀꯩꯅꯣ ꯆꯠꯂꯣꯏ ꯉꯁꯤꯗꯤ ꯆꯠꯇꯧꯕ ꯂꯩꯇꯦ ꯌꯨꯝꯗ ꯈꯔ ꯊꯕꯛ ꯈꯔ ꯂꯣꯏꯁꯤꯜꯂ ꯀꯊꯠꯂꯒ ꯀꯩꯅꯣ ꯇꯧꯅꯤ ꯂꯩꯅꯤ ꯁ꯭ꯋꯥꯏꯗ ꯑꯗꯨꯒ ꯍꯌꯦꯡꯕꯨꯗꯤ ꯆꯠꯀꯅꯤ ꯊꯕꯛ ꯈꯔ ꯆꯠꯇꯧꯕ ꯂꯩ ꯍꯌꯦꯡꯗꯤ
ꯎꯝ ꯋꯦꯗꯔ ꯀꯃꯥꯏꯅ ꯇꯧꯔꯤ
ꯋꯦꯗꯔꯁꯦ ꯀꯩꯅꯣ ꯑꫭꯔꯦ ꯅꯣꯡꯁꯦ ꯇꯥꯏꯌꯦꯕꯀꯣ ꯉꯔꯥꯡꯁꯨ ꯑꯗꯨꯒꯀ ꯅꯣꯡ ꯇꯥꯔꯒ ꯉꯁꯤꯗꯤ ꯅꯣꯡꯁꯦ ꯍꯥꯡꯈ꯭ꯔꯦ ꯍꯥꯡꯕ ꯍꯥꯏꯁꯦ ꯉꯔꯥꯡꯗꯤ ꯅꯣꯡ ꯍꯥꯡꯉꯒꯁꯨ ꯑꯩꯈꯣꯏꯒꯤ ꯑꯗꯨꯝ ꯃꯀꯨꯞ ꯃꯀꯨꯞ ꯃꯀꯨꯞ ꯈꯔ ꯇꯥꯔꯒ ꯑꯗꯨꯝ ꯂꯩꯕꯅꯦꯕ
ꯎꯝ
ꯉꯁꯤꯁꯤꯅ ꯅꯣꯡꯁꯦ ꯄꯨꯔꯥ ꯍꯥꯡꯈ꯭ꯔꯦ ꯅꯨꯡꯁꯥꯒ ꯁꯥꯔꯒ ꯑꯃꯨꯛ ꯁꯥꯒꯠꯂꯛꯑꯦ
ꯑꯗꯨꯃꯥꯏꯅ ꯇꯧꯋꯦ ꯍꯧꯖꯤꯛ ꯁꯥꯏꯌꯦ ꯈꯔ ꯑꯗꯨꯝ ꯁꯥꯒꯠꯂꯛꯑꯒ ꯀꯩꯅꯣ ꯇꯧꯔ ꯂꯩꯌꯦ
ꯑꯃꯨꯛ ꯆꯨꯕ ꯑꯃꯨꯛ ꯁꯥꯕ
ꯁꯥ ꯑꯗꯣ ꯃꯪ ꯅꯣꯡꯕꯨꯗꯤ ꯈꯔ ꯃꯪꯗꯤ ꯃꯪꯉꯦꯕꯀꯣ ꯑꯗꯣ ꯁꯥꯗꯦ ꯊꯥꯏ ꯑꯗꯨꯗꯗꯤ ꯀꯩꯅꯣ ꯇꯧꯕ꯭ꯔꯣ ꯅꯣꯡ ꯇꯥꯕ꯭ꯔꯣ ꯀꯃꯥꯏꯅ ꯇꯧꯔꯤꯅꯣ
ꯅꯣꯡꯁꯦ ꯑꯃꯨꯛ ꯍꯣꯏ ꯅꯪ ꯅꯪ ꯍꯥꯏꯗꯨꯃꯛ ꯅꯦ ꯑꯗꯣ ꯅꯪ ꯉꯁꯤ ꯅꯣꯏꯅ ꯑꯃꯨꯛ ꯅꯨꯡꯁꯥ ꯁꯥꯏ ꯍꯥꯏꯗꯅ ꯑꯥꯈꯣꯏꯒꯤꯅꯨꯛ ꯃꯈꯀꯨꯞ ꯃꯈꯀꯨꯞ ꯆꯨꯔꯃꯦ ꯃꯨꯛ ꯂꯦꯞꯈ꯭ꯔꯦ ꯑꯃꯨꯛ ꯆꯨꯔꯛꯑꯦ ꯑꯃꯨꯛ ꯂꯦꯄꯈꯔꯦ
ꯍꯣꯏ ꯅꯣꯡꯗꯨ ꯀꯩꯅꯣ ꯈꯔ ꯈꯔ ꯇꯥꯕꯅꯁꯨ ꯐꯩꯗ ꯍꯧꯖꯤꯛꯇꯤ ꯀꯩꯅꯣ ꯂꯧꯎ ꯁꯤꯡꯎꯕ ꯃꯇꯝꯁꯨ ꯑꯣꯏꯔꯦꯅꯀꯣ ꯑꯗꯣ ꯈꯔ ꯇꯥꯔꯒ ꯍꯧꯖꯤꯛ ꯍꯥꯏꯗꯤ ꯅꯣꯡ ꯍꯟꯗꯛꯁꯦ ꯈꯔ ꯇꯥꯗꯕꯒꯤ ꯀꯩꯅꯣ ꯑꯩꯈꯣꯏꯒꯤ ꯂꯧ ꯎꯕ ꯃꯤ ꯃꯤꯈꯩꯗꯤ ꯈꯔ ꯋꯥꯅꯕꯅꯦꯕꯥ ꯐꯠꯇꯕꯒꯤ ꯏꯁꯤꯡ ꯂꯩꯇꯦ ꯈꯣꯠꯇꯦ ꯀꯩꯅ ꯇꯧꯅꯕꯗꯣ
ꯎꯝ
ꯈꯔ ꯇꯥꯕꯅꯁꯨ ꯐꯩꯩꯅ ꯃꯇꯝꯁꯨ ꯑꯣꯏꯔꯦꯅꯀꯣ ꯍꯧꯖꯤꯛꯇꯤ
ꯃꯥꯅꯦ ꯃꯥꯅꯦ
ꯑꯗꯨꯅꯥ
ꯈꯔ ꯈꯔ ꯇꯥꯖꯖꯅꯤ ꯑꯣ ꯌꯥꯝ ꯇꯥꯕꯁꯨ ꯑꯣꯏꯗꯦꯅꯤ ꯃꯪꯗꯪ ꯃꯪꯉꯒ ꯆꯨ ꯃꯀꯨꯞ ꯃꯀꯨꯞꯇꯪ ꯆꯥꯏꯔꯒ ꯇꯣꯛꯑꯦꯕ
ꯍꯣꯏ ꯑꯗꯨꯗꯤ ꯌꯥꯔꯣꯏꯕ ꯑꯗꯨꯗꯤ ꯀꯩꯅꯣ ꯇꯧꯔꯣꯏꯕ ꯑꯗꯨꯃꯥꯏꯅ ꯃꯀꯨꯞ ꯃꯀꯨꯞ ꯆꯥꯏꯕꯗꯨꯗꯤ ꯑꯗꯨꯝ ꯐꯧꯒꯨꯝꯕ ꯊꯥꯕ ꯈꯣꯠꯄꯗꯗꯤ ꯌꯥꯗꯦꯗꯅꯀꯣ ꯏꯁꯤꯡꯗꯣ ꯑꯗꯨꯝ ꯆꯪꯉꯤꯗꯅ ꯈꯔ
ꯃꯥꯅꯦ ꯃꯥꯅꯦ ꯀꯥꯟꯅꯗꯦ
ꯀꯥꯟꯅꯗꯦꯕ ꯑꯗꯨꯅ ꯇꯥꯒꯦꯅ ꯇꯥꯔꯗꯤ ꯈꯔ ꯖꯝ ꯖꯝ ꯖꯝ ꯖꯝ ꯖꯝ ꯇꯥꯔꯒ ꯅꯨꯃꯤꯠ ꯃꯔꯤꯅꯤ ꯃꯉꯥꯅꯤ ꯑꯗꯩꯗꯤ ꯐꯧ ꯍꯨꯟꯕ ꯌꯥꯔꯅꯤ ꯑꯗꯨ ꯊꯣꯛꯄ ꯑꯗꯨꯗꯤ ꯍꯨꯟꯕ ꯌꯥꯔꯅꯤ ꯍꯨꯜꯂꯒ ꯑꯗꯨꯃꯥꯏꯅ ꯇꯥꯒꯗꯕꯅꯤ ꯅꯠꯇ꯭ꯔꯗꯤ ꯀꯥꯟꯅꯗꯦ
ꯂꯋꯥꯏꯗꯕꯨꯗꯤ ꯐꯕ ꯏꯝꯐꯥꯜꯗꯅ ꯑꯃꯨꯛ ꯏꯁꯤꯡ ꯆꯥꯎꯗꯣꯏꯕ
ꯍꯣꯏ ꯀꯩꯅꯣ ꯆꯥꯎꯈꯠꯄꯅꯤꯅ ꯆꯥꯎꯈꯠꯄ ꯃꯐꯝꯗꯤ ꯑꯃꯨꯛ ꯏꯁꯤꯡ ꯆꯥꯎꯋꯦ ꯑꯗꯨꯅꯤ
ꯑꯗꯨꯝ ꯄꯥꯊꯣꯛꯄꯅ ꯍꯥꯜꯂꯦ ꯅꯣꯡ ꯍꯦꯛ ꯆꯨꯕꯒ ꯑꯁ ꯈꯪꯗꯦꯗ ꯍꯧꯖꯤꯛꯀꯥꯟꯁꯦ ꯋꯥꯏꯗ ꯏꯁꯥꯁꯦ ꯂꯩꯕꯝ ꯑꯃꯥ ꯈꯪꯗꯦ
ꯀꯩꯒꯤꯅꯣꯕ ꯋꯥꯔꯤꯁꯦ
ꯈꯪꯗꯦꯅꯦ ꯏꯁꯥ ꯍꯛꯆꯥꯡꯒꯤ ꯏꯅꯨꯡ ꯅꯨꯡꯉꯥꯏꯕ ꯑꯃ ꯈꯪꯗꯦꯅꯦ
ꯏꯁꯥ ꯅꯨꯡꯉꯥꯏꯇꯕ ꯑꯣꯏꯔꯝꯅꯤꯍꯦ ꯏꯁꯥ ꯅꯨꯡꯉꯥꯏꯇꯕꯅꯤꯅꯦ ꯑꯗꯨ ꯈꯔ ꯆ ꯆꯥꯁꯜꯂꯣ ꯀꯩꯅꯣꯒꯨꯝꯕ ꯌꯦꯔꯨꯝꯒꯨꯝꯕ ꯈꯔ ꯐꯨꯠꯂꯒ ꯆꯥꯁꯜꯂꯣ ꯑꯗꯒꯤ ꯀꯩꯅꯣꯒꯨꯝꯕ ꯕꯤꯄꯤ ꯂꯣ ꯑꯣꯏꯕꯗꯤ ꯑꯗꯒꯤ ꯀꯩꯅꯣꯁꯨ ꯑꯗꯨꯝ ꯌꯦꯟꯒꯨꯝꯕꯁꯨ ꯑꯗꯨꯝ ꯈꯤꯇꯪ ꯐꯨꯠꯂꯒ ꯃꯍꯤꯗꯣ ꯊꯛꯆꯜꯂꯣ
ꯎꯝ ꯍꯣꯏ ꯁꯨꯞ ꯅꯨꯡ ꯊꯛꯄꯗꯣ
ꯈꯔꯗꯣ ꯑꯗꯨꯕꯨ ꯑꯗꯩ ꯀꯩꯅꯣꯒꯨꯝꯕ ꯍꯥꯏꯕꯗꯤ ꯊꯥꯎꯒꯨꯝꯕꯕꯨꯗꯤ ꯌꯥꯝ ꯀꯟꯅ ꯆꯥꯥꯁꯜꯂꯨꯅꯣ ꯊꯥꯎ ꯆꯥꯁꯤꯂ ꯑꯃꯨꯛ ꯇꯨꯝꯗꯕ ꯈꯣꯠꯇꯕ ꯇꯧꯕꯁꯨ ꯌꯥꯏꯅꯀꯣ ꯑꯗꯨꯅ ꯀꯩꯅꯣ ꯑꯣꯏꯅ ꯇꯧ ꯍꯥꯏꯗꯤ ꯑꯗꯨꯝ ꯑꯆꯝꯕꯀꯣ ꯌꯦꯟ ꯑꯣꯏꯔꯁꯨ ꯌꯦꯟꯁꯨ ꯑꯗꯨꯝ ꯐꯨꯠꯂꯒ ꯐꯖꯅ ꯆꯥꯕ ꯌꯥꯏꯗꯅꯀꯣ ꯐꯨꯠꯂꯒ ꯊꯣꯡꯉꯒ ꯆꯥꯔꯁꯨ ꯌꯥꯏꯗꯅ ꯊꯔ ꯠꯇꯕꯤꯗ ꯑꯗꯨꯃꯥꯏꯅ ꯇꯧꯔꯒ ꯑꯗꯨꯃꯥꯏꯅ ꯍꯤꯒꯨꯝꯕ ꯈ ꯊꯛꯆꯜꯂꯣ ꯁꯨꯞꯀꯤ ꯇꯥꯏꯞꯇꯀꯣ ꯑꯗꯨꯒ ꯀꯩꯅꯣ ꯑꯇꯩꯁꯨ ꯑꯗꯨꯝ ꯀꯩꯅꯣ ꯌꯦꯟꯁꯥꯡꯒꯨꯝꯕ ꯇꯣ ꯑꯗꯨꯝꯕ ꯈꯔ ꯆꯥꯥꯁꯜꯂꯣ
ꯎꯝ
ꯑꯗꯨꯒ ꯑꯗꯨꯝ ꯀꯩꯅꯣ ꯍꯥꯏꯒꯠꯆꯔꯛ ꯑꯗꯨꯕꯨ ꯑꯗꯒꯤ ꯃꯍꯤ ꯃꯅꯥꯏꯁꯨ ꯑꯗꯨꯝ ꯊꯛꯑꯣ ꯉꯥꯛꯇ ꯂꯩꯇꯅ ꯏꯁꯤꯡ ꯑꯆꯝꯕ ꯑꯣꯏꯔꯁꯨꯀꯣ ꯏꯁꯤꯡꯗ ꯑꯣꯏꯔꯁꯨ ꯉꯥꯏꯍꯥꯛꯇ ꯂꯩꯇꯅ ꯑꯗꯨꯝ ꯏꯁꯤꯡꯗꯤ ꯊꯛꯑꯣꯕ
ꯎꯝ
ꯏꯁꯤꯡꯗꯣ ꯑꯗꯨꯒ ꯀꯩꯅꯣ ꯑꯦꯂꯦꯛꯇ꯭ꯔꯣꯂꯥꯏꯠ ꯂꯩꯔꯒꯅ ꯑꯦꯂꯦꯛꯇ꯭ꯔꯥꯏꯠꯇ ꯊꯛꯑꯣ ꯅꯪ ꯁꯨꯝ ꯍꯩꯅꯔꯒꯗꯤ ꯍꯩꯅꯗꯕ ꯃꯤꯁꯨ ꯂꯩꯅꯀꯣ ꯊꯛꯄꯁꯦ ꯑꯗꯨꯅ ꯍꯥꯏꯅꯨ ꯍꯥꯏꯅꯔꯗꯤ ꯊꯛꯆꯜꯂꯛꯑꯣ ꯈꯔ ꯑꯗꯨꯒ ꯑꯗꯨꯝ ꯈꯔ ꯄꯣꯊꯥꯔꯣ ꯍꯧꯒꯠꯂ ꯆꯠꯇꯅ ꯈꯣꯠꯇꯅ ꯍꯛꯆꯥꯡ ꯁꯥꯖꯦꯜ ꯀꯩꯀꯩꯗꯤ ꯌꯥꯝ ꯇꯧꯔꯨꯔꯅꯨ
ꯑꯁ ꯉꯔꯥꯡꯗꯤ ꯅꯨꯡꯊꯤꯜ ꯉꯔꯥꯡꯗꯤ ꯅꯨꯡꯊꯤꯜ ꯉꯥꯛꯇꯪ ꯇꯨꯝꯃꯨꯔꯦ ꯑꯗꯨꯒꯤ ꯑꯍꯤꯡ ꯄꯨꯡ ꯑꯅꯤ ꯑꯍꯨꯝꯐꯧ ꯑꯗꯨꯝ ꯌꯥꯗꯗꯅ
ꯕꯣꯜ ꯌꯦꯡꯗ꯭ꯔꯣ ꯕꯣꯜ ꯌꯦꯡꯕ ꯌꯥꯗ꯭ꯔꯥ
ꯣꯜꯗꯨ ꯌꯦꯡꯅꯤꯡꯗ꯭ꯔꯕ ꯋꯥꯔꯕ ꯁꯥ
ꯉꯔꯥꯡꯗꯤ ꯕꯣꯜꯁꯦ ꯀ꯭ꯋꯥꯔꯇꯔ ꯐꯥꯏꯅꯦꯜꯅꯤ ꯑꯩꯁꯦ ꯌꯦꯡꯉꯝꯕꯅꯦꯕꯀꯣ ꯑꯗꯣ ꯑꯩꯅ ꯌꯦꯡꯉꯁꯤꯗ ꯃꯩꯁꯦ ꯃꯨꯠꯊꯣꯛꯈ꯭ꯔꯦꯕ
ꯎꯝ
ꯍꯧꯕꯒ ꯑꯗ ꯑꯩꯁꯦ ꯕꯤꯠꯁꯦ ꯑꯗꯨꯝ ꯇꯦꯛꯈ꯭ꯔꯦꯕ ꯑꯗ ꯑꯩꯅ ꯑ ꯑꯗ ꯂꯥꯄꯨꯔꯤ ꯂꯑ ꯃ ꯑꯗꯨꯒ ꯂꯥꯛꯑꯒ ꯌꯦꯡꯉꯦ ꯉꯝꯃꯒ ꯁꯨꯝ ꯑꯩꯅ ꯌꯦꯡꯉꯤꯕꯁꯤꯅ ꯑꯃꯨꯛ ꯑꯩꯈꯣꯏꯒꯤ ꯀꯩꯅꯣꯝꯕꯔ ꯋꯥꯟ ꯁꯦ ꯑꯇꯣꯞꯄ ꯀꯔꯤ ꯃꯔꯨꯅꯣꯝ ꯂꯣꯜꯂꯕ ꯈꯪꯕ꯭ꯔꯥ ꯑꯩ ꯌꯦꯡꯕ ꯁꯨꯝ ꯅꯨꯡꯉꯥꯏꯇꯕꯗꯣ
ꯎꯝ
ꯑꯗꯩꯗꯤ ꯑꯗꯨꯝ ꯀꯥꯟꯅꯗꯩ ꯑꯩꯁꯨ ꯋꯥꯁꯇꯣ ꯑꯁ ꯇꯨꯝꯃꯒꯦꯅ ꯑꯗꯨꯝ ꯇꯨꯝꯊꯣꯛ ꯍ
ꯕꯣꯜꯗꯤ ꯍꯧꯖꯤꯛ ꯂꯣꯏ ꯅꯨꯡꯉꯥꯏꯔꯕꯅꯦ ꯑꯗꯣ ꯑꯩ ꯏꯁꯥ ꯅꯨꯡꯉꯥꯏꯇꯕꯒꯤ ꯉꯔꯥꯡ ꯅꯍꯥꯟꯗꯩ ꯌꯦꯡꯉꯛꯇ꯭ꯔꯤ ꯑꯗꯤꯂꯣꯏ ꯌꯦꯡ ꯉꯝꯃꯦ
ꯍꯣꯏ
ꯎꯝ
ꯑꯗꯨ ꯆ ꯀꯩꯅꯣꯗꯤ ꯆꯥꯛꯇꯤ ꯀꯅꯥꯅ ꯊꯣꯡꯉꯤꯅꯣꯕ
ꯆꯁ ꯑꯩꯈꯠ ꯄꯂꯦꯝꯅꯤ
ꯑꯣ ꯆꯥꯛ ꯈꯤꯇꯪ ꯊꯦꯡꯕꯗꯤ ꯃꯥꯜꯂꯤꯦꯀꯣ
ꯎꯝ ꯃꯥꯒ ꯑꯩꯒ ꯄꯨꯟꯅ ꯇꯧꯃꯤꯟꯅꯔꯨꯒ ꯑꯦꯛꯁꯔꯁꯥꯏꯖꯇꯣ
ꯀꯩꯅ ꯌꯣꯒ ꯇꯧꯔꯤꯔꯕ
ꯎꯝ
ꯐꯩ ꯐꯩ ꯑꯗꯨ ꯅꯪ ꯅꯪ ꯍꯧꯖꯤꯛꯇꯤ ꯇꯧꯗꯕꯗꯗꯤ ꯐꯩꯀꯣ
ꯃꯥꯅꯦ ꯃꯥꯅꯦ
ꯍꯧꯖꯤꯛꯇꯤ ꯇꯧꯗꯕꯅꯗꯤ ꯐꯩ
ꯁꯪꯗꯦ ꯑꯗꯣ ꯌꯥꯝ ꯌꯥꯝ ꯑꯩꯕꯨꯗꯤ ꯌꯥꯝ ꯀꯟꯅ ꯇꯧꯕ ꯅꯠꯇꯦ ꯑꯗꯨ ꯑꯁꯨꯝꯅ ꯉꯛꯂꯤ ꯀꯩꯀꯥ ꯅꯥꯕꯒꯤ ꯉꯛ ꯅꯨꯡꯗꯣ ꯈ ꯂꯩꯕ ꯈꯣꯠꯄ ꯇꯧꯕꯅꯤ
ꯑꯣ ꯐꯩꯌꯦ ꯌꯥꯝ ꯀꯟꯅꯗꯤ ꯇꯧꯔꯨꯅꯣ ꯍꯧꯖꯤꯛ ꯅꯁꯥ ꯁ ꯍꯣꯜꯂꯤꯉꯩꯗꯀꯣ ꯑꯗꯨꯒ ꯐꯔꯀꯥꯟꯗ ꯐꯖꯅ ꯇꯧꯕ ꯌꯥꯏ ꯍꯛꯆꯥꯡ ꯐꯅꯤꯡꯕ꯭ꯔꯥ ꯍꯥꯏꯔꯒ ꯍꯛꯆꯥꯡ ꯑꯣꯏꯅ ꯁꯣꯛꯄ ꯑꯣꯏꯇꯥꯔꯒꯗꯤ ꯀꯩ ꯀꯥꯟꯅꯅꯤ
ꯃꯥꯥꯅꯤ ꯐꯅꯕ ꯇꯧꯔꯒ ꯂꯦꯛꯊꯈꯒ꯭ꯔꯗꯤ
ꯑꯗꯨꯅꯦ ꯋꯥꯗꯨꯅꯦ ꯑꯗꯨꯅ ꯇꯧꯔꯨꯅꯨ ꯄꯣꯊꯥꯔꯒ ꯂꯩꯕ ꯅꯨꯃꯤꯠ ꯑ ꯅꯨꯃꯤꯠ ꯅꯤꯅꯤ ꯍꯨꯝꯅꯤꯒꯨꯝꯕ ꯑꯗꯨꯒ ꯆꯥꯥꯁꯜꯂꯣ ꯈꯔ ꯆꯥꯔꯒ ꯑ ꯃꯆꯤ ꯑꯣꯏꯕ ꯑꯗꯩ ꯑꯩ ꯍꯥꯏꯗꯣ ꯑꯗꯨꯃꯥꯏꯅ ꯆꯥꯥꯁꯜꯂꯣ ꯑꯗꯩ ꯑꯗꯨꯝ ꯀꯟꯈꯠꯆꯔꯛꯑꯅꯤꯗ ꯌꯥꯝ ꯀꯨꯏꯅꯥ ꯌꯥꯕꯣꯟꯇꯦ
ꯌꯥꯝ ꯀꯨꯏ ꯅ ꯌꯥꯄꯣꯇꯦꯗ ꯁ꯭ꯋꯥꯏ ꯀꯩꯁꯨ ꯅꯥꯗꯕꯅꯦ ꯑꯩ ꯍꯟꯇꯛ ꯈꯛꯇꯅꯤ
ꯍꯣꯏ ꯑꯗꯣ ꯀꯩꯅꯣꯁꯨ ꯑꯩꯅ ꯑꯩꯅ ꯈꯟꯕꯗ ꯅꯪꯁꯤ ꯅꯥꯏꯒ ꯍꯥꯏꯕꯗꯨꯗ ꯑꯩꯗꯤ ꯑ ꯂꯣꯛ ꯂꯥꯏꯍꯧꯒꯨꯝꯕ ꯇꯧꯕ ꯃꯥꯟꯕꯀꯣ ꯍꯥꯏꯗꯤ ꯃꯇꯝꯁꯨ ꯂꯣꯛ ꯂꯥꯏꯍꯧ ꯌꯥꯝ ꯇꯧꯅꯩꯌꯦꯕ
ꯇꯧꯕꯅꯦ ꯇꯧꯕꯅꯦ
ꯑꯗ ꯑꯩꯗꯤ ꯅꯪꯅ ꯅꯥꯏ ꯍꯥꯏꯕꯗꯨꯗ ꯂꯣꯛꯂꯥꯏꯍꯧ ꯍꯥꯏꯕꯒ ꯅꯪꯅ ꯁꯨꯝ ꯋꯥꯔꯤ ꯁꯥꯕ ꯑ ꯀꯩꯅꯣ ꯇꯧꯗꯦ ꯉꯝꯗꯦ ꯈꯣꯠꯇꯦꯒ ꯍꯥꯏꯕꯗꯨꯗ ꯑꯩꯗꯤ ꯂꯣꯛ ꯂꯥꯏꯍꯩ ꯇꯧꯕ ꯃꯥꯟꯕ ꯍꯥꯏꯇꯥꯔꯦꯅꯦ ꯑꯗꯨꯒ ꯅꯪ ꯀꯩꯅꯣ ꯑꯣꯏꯔꯝꯕꯗꯨꯗ ꯑꯩꯁꯦ ꯉꯛꯏꯅꯤꯅꯦ ꯑꯦ ꯂꯣꯛ ꯂꯥꯏꯍꯧꯁꯦ ꯍꯧꯖꯤꯛꯀꯥꯟ ꯂꯣꯏ ꯇꯧꯅꯩꯌꯦ ꯑꯩꯈꯣ ꯑꯩꯈꯣꯏ ꯃꯥꯁꯨ ꯂꯣꯛ ꯂꯥꯏꯍꯧ ꯇꯧꯔꯤ ꯑꯗꯨꯗ ꯑꯩꯅ ꯁꯨꯝ ꯂꯣꯛ ꯂꯥꯏꯍꯧꯒꯨꯝ ꯃꯥꯟꯕ ꯍꯥꯏꯇꯥꯥꯔꯦ
ꯎꯝ ꯑꯗꯣ ꯃꯤ ꯃꯌꯥꯝ ꯇꯧꯅꯕ ꯂꯣꯛ ꯂꯥꯏꯍꯧꯗꯣ ꯇꯧꯗꯒꯩ ꯕꯤ ꯄꯤ ꯑꯣꯏꯅ ꯇꯧꯁꯤꯜꯂꯛꯄ ꯍꯥꯏꯇꯥꯔꯦ ꯍꯟꯗꯛꯁꯤ
ꯑꯥꯎ ꯏꯁꯤꯡ ꯀꯩꯅꯣꯒꯨꯝꯕ ꯑꯗꯨꯝ ꯊꯛꯑꯣ ꯏꯁꯤꯡ ꯑꯐꯕ ꯍꯥꯏꯗꯤ ꯑ ꯀꯩꯅꯣ ꯂꯨꯝꯊꯣꯛ ꯕꯣꯏꯜ ꯇꯧꯊꯣꯛ ꯀꯣ ꯏꯁꯤꯡ ꯑꯣꯏꯔꯁꯨ ꯊꯛꯑꯣꯕꯀꯣ ꯑꯗꯨꯗꯤ ꯑꯗꯨꯝ ꯀꯩꯅꯣ ꯇꯧꯗꯕꯅꯦ ꯍꯥꯏꯗꯤ ꯂꯣꯛ ꯂꯥꯏꯍꯧꯀꯨꯝꯕꯗꯤ ꯑꯗꯨꯝꯕꯗꯗꯤ ꯀꯩꯅꯣ ꯇꯧꯗꯁꯨ ꯐ ꯐꯕꯅꯦꯕ ꯏꯁꯤꯡ ꯑꯁꯥꯕ ꯊꯛꯄꯁꯤꯅ ꯏꯁꯤꯡ ꯑꯁꯥ ꯊꯛꯄꯁꯤꯅ ꯀꯩꯅꯣ ꯃꯅꯨꯡꯁꯨ ꯑꯁꯦꯡꯕꯗꯤ ꯑꯩꯈꯣꯏꯁꯤ ꯏꯁꯤꯡꯁꯦ ꯑꯩꯈꯣꯏꯒꯤ ꯀꯩꯅꯣ ꯊꯛꯑꯣ ꯍꯥꯏꯕꯅꯦꯕ ꯋꯥꯝ ꯋꯥꯇꯔꯁꯦ ꯍꯥꯏꯗꯤ ꯌꯥꯝꯅ ꯁꯥꯕ ꯅꯠꯇꯕ ꯑꯗꯨ ꯑꯗꯨꯅ ꯈ꯭ꯋꯥꯏ ꯐꯩꯌꯦꯕ ꯑꯩꯈꯣꯏꯒꯤ ꯃꯅꯨꯡꯒꯤ ꯍꯛꯆꯥꯡꯒꯤ ꯃꯅꯨꯡꯒꯤꯁꯤꯗꯤ ꯑꯗꯨꯅ ꯈ꯭ꯋꯥꯏ ꯐ ꯐꯕꯅꯦꯕ
ꯎꯝ
ꯑꯗ ꯑꯩꯈꯣꯏꯅ ꯑꯏꯤꯡꯕ ꯑꯩꯈꯣꯏꯗꯤ ꯄꯪꯇꯛ ꯊꯛꯏꯗꯅꯀꯣ ꯁꯥꯔꯕꯅꯤꯅ ꯑꯗꯨꯝ ꯀꯩꯅꯣꯒꯤ ꯑꯏꯪꯕ ꯏꯁꯤꯡꯁꯨ ꯄꯪꯊ ꯊꯛꯆꯤꯜꯂꯤꯗꯅ
ꯃꯥꯅꯦ ꯃꯥꯅꯦ
ꯑꯗꯨꯗꯅꯦ ꯁꯣꯛꯏꯁꯦ
ꯎꯝ
ꯍꯣꯏ ꯑꯗꯣ ꯑꯩ ꯀꯩꯅꯣ ꯁꯤ ꯊꯕꯛ ꯑꯃ ꯂꯣꯏꯁꯤꯟꯈꯤꯒꯦꯀꯣ
ꯎꯝ ꯍꯣꯏ ꯍꯣꯏ
ꯍꯣꯏ ꯍꯣꯏ ꯊꯝꯃꯒꯦ
ꯎꯝ